ꯍꯜꯂꯣ ꯑ ꯑꯩ ꯆꯔꯤ ꯀꯩꯅꯅꯣ ꯑꯉ ꯑ ꯏꯔꯨꯕꯤꯔꯨꯒ ꯂꯩꯏ
ꯑꯩꯒꯤ ꯑꯉꯥꯡꯁꯨ ꯍꯧꯖꯤꯛ ꯅꯞ ꯆꯨꯡꯈ꯭ꯔꯦ ꯏꯔꯕꯤꯔꯒ
ꯑꯩꯒꯤ ꯑꯉꯥꯡ ꯑꯉꯥꯡꯁꯨ ꯍꯧꯖꯤꯛꯅ ꯇꯣꯡꯈ꯭ꯔꯦ
ꯑꯣ
ꯎꯝ ꯍꯣꯏ ꯍꯧꯖꯤꯛꯅ
ꯑꯣ ꯑꯣꯐꯤꯁꯜꯕ꯭ꯔꯥ ꯅꯣꯏꯗꯤ ꯑꯥ
ꯍꯣꯏ ꯑꯣꯐꯤꯁꯇ ꯅꯠꯇꯦ ꯅꯪꯁꯤꯗꯤ ꯁꯟꯗꯦꯅꯤ ꯑꯗꯨꯒꯤ ꯑꯗꯨꯒꯤ ꯄꯣꯊꯥꯏ
ꯑꯣ ꯅꯪꯒꯤ ꯑꯉꯥꯡꯗꯣ ꯀꯔꯤ ꯇꯧꯔꯦ ꯍꯥꯏꯕ꯭ꯔꯥ
ꯑꯩꯒꯤ ꯑꯉꯥꯡꯗꯣ ꯌꯥꯝ ꯁꯥꯊꯤꯌꯦ ꯁꯥꯊꯤ ꯍꯥꯏꯕ
ꯏꯄꯥꯅ ꯑꯃꯆꯛ ꯊꯤꯕ ꯑꯗꯨꯗꯤ
ꯈꯪꯗꯦ ꯅꯨꯄꯥꯅꯔꯥ
ꯅꯪꯗꯤ ꯍꯌꯦꯡ ꯐꯤꯤꯁꯠꯀꯦꯔꯥ
ꯍꯌꯦꯡꯅ
ꯑꯥ
ꯍꯌꯦꯡ ꯆꯠꯀꯤꯅꯤ ꯍ
ꯑꯣ ꯅꯣꯏ ꯑꯣꯐꯤꯁ ꯆꯠꯄ ꯅꯨꯡꯉꯥꯏꯕ꯭ꯔꯥ
ꯑꯍ ꯁꯥꯕꯒꯤꯅꯤ ꯁꯥꯕꯒꯤ ꯋꯥꯏꯗ ꯅꯨꯡꯉꯥꯏꯁꯨ ꯅꯨꯡꯉꯥꯏꯌꯦ ꯋꯥꯁꯨ ꯋꯥꯏꯑꯦ ꯅꯟꯦ
ꯑꯁ ꯑꯖꯤ ꯀꯣ
ꯎꯝ
ꯇꯕ꯭ꯔꯥ
ꯇꯌꯦ
ꯑꯁ ꯑꯩꯗꯤ ꯑꯩꯒꯤ ꯅꯨꯄꯥꯗꯣ ꯌ ꯌꯥꯝ ꯊꯛꯑꯦꯕ
ꯑꯍꯣ
ꯑꯗꯨꯀꯤ ꯈꯟꯅꯔꯒ ꯀꯣ ꯑꯩꯁꯨꯖꯤ ꯍꯧꯖꯤꯛꯁꯨ ꯑꯩ ꯉꯔꯥꯡ ꯑꯩꯒꯤ ꯅꯨꯄꯥꯒ ꯈꯠꯅꯕꯒꯤ ꯑꯩꯒꯤ ꯈꯨꯠ ꯑꯃ ꯇꯦꯛꯂꯒ ꯍꯣꯁꯄꯤꯇꯥꯜꯗ ꯂꯩꯌꯦ
ꯋꯥꯔꯅꯤ ꯅꯪꯁꯨ
ꯅꯪꯁꯨ ꯅ ꯀꯨ ꯅꯣꯏꯒꯤ ꯈꯨꯇꯦꯛꯕ ꯀꯥꯟꯗ
ꯑ ꯅꯠꯇꯦ ꯅꯣꯛꯇꯦ ꯀꯥꯞꯄꯅꯤ
ꯑꯁ ꯅꯨꯄꯥꯅ ꯑꯩꯕꯨꯀꯣ ꯑꯩꯗꯤ ꯅꯨꯄꯥꯅ ꯑꯩꯉꯣꯟꯗ ꯕꯣꯛꯁꯤꯟ ꯇꯧꯔꯛꯄ
ꯑ ꯅꯪꯒꯤ ꯅꯨꯄꯥꯁꯨ ꯃꯤ ꯐꯠꯇꯦ
ꯔꯥꯏꯠ ꯍꯦꯟꯗꯣ ꯐꯤꯡꯒꯔ ꯑꯅꯤ ꯇꯦꯛꯄ
ꯍꯣꯏꯣꯏ ꯑꯗꯨ ꯅꯪ ꯁꯔꯖꯔꯤ ꯇꯧꯒꯦꯔꯥ
ꯑꯁ ꯑꯗꯨ ꯀꯩꯅꯣ ꯇꯧ ꯍꯥꯏꯕ ꯑꯗꯨ ꯑꯩꯗꯤ ꯄꯩꯁꯥ ꯂꯩꯇꯕꯒꯤꯀꯣ
ꯑ ꯍꯣꯏ ꯑꯗꯨꯗ ꯅꯁꯤꯟ ꯇꯧꯔꯒ ꯁꯔꯖꯔꯤꯒꯨꯝꯕꯁꯨ ꯇꯧꯋꯣ ꯅꯠꯇꯣꯏꯇꯦ ꯐꯒꯔ ꯑꯅꯤ ꯂꯩ ꯆꯣꯏꯇꯦ ꯑꯗꯨ ꯗꯣꯅꯦꯁꯟꯒꯨꯝꯕ ꯇꯧꯋꯕ ꯑꯩꯁꯨ ꯑꯩꯁꯨꯀꯣ ꯂꯨꯄꯥ ꯑꯃ ꯑꯅꯤꯒꯨꯝꯕ ꯇꯅꯦ ꯇꯧꯕꯤꯒꯦ
ꯑꯁ ꯌꯥꯝ ꯅꯨꯡꯉꯥꯏꯔꯦ ꯅꯅ ꯑꯗꯨꯃꯥꯏꯅ ꯈꯟꯕꯤꯕꯒꯤꯦ ꯎꯝ
ꯉꯁꯤꯗꯤ ꯑꯩꯗꯤ ꯆꯔꯆ ꯆꯠꯄꯅꯦ
ꯑꯣ ꯆꯣꯏ ꯆꯄ ꯑꯁ ꯑꯈꯣꯏꯗꯤꯀꯣ ꯑꯩ ꯍꯣꯁꯄꯤꯇꯥꯜꯗꯅꯤ
ꯑꯣ ꯍ ꯍꯣꯁꯄꯤꯇꯥꯜꯗ ꯋꯥꯕ꯭ꯔꯥ
ꯑꯁ ꯑꯩ ꯍꯣꯁꯄꯤꯇꯥꯜꯗꯗꯀꯣ ꯑꯩ ꯑꯉꯥꯡꯁꯨ ꯂꯩꯕꯒꯤ ꯌꯥꯝ ꯋꯥꯠꯂꯦ
ꯑꯣ ꯅꯪ ꯑꯉꯥꯡ ꯑꯃ ꯑꯉꯥꯡ ꯀꯗꯥꯏ ꯀꯗꯥꯏ ꯂꯩꯕ꯭ꯔꯥ ꯅꯪ ꯀꯦ ꯑꯉꯥꯡꯗꯣ ꯍꯣꯏ
ꯑꯩꯒꯤ ꯑꯉꯥꯡꯗ ꯑꯩ ꯑꯣꯐꯔꯁꯦ ꯊꯝꯈ꯭ꯔꯦ
ꯑꯍꯣ ꯍꯣꯏ ꯋꯥꯒꯤꯅꯦ ꯊꯟꯗꯣꯏꯗꯤ
ꯄꯩꯁꯥꯂꯤ ꯇ ꯩꯒꯀꯣ
ꯍꯣꯏ
ꯑꯩ ꯑꯉꯥꯡ ꯑꯅꯤꯗꯣ ꯀꯩꯅꯣ ꯐꯔꯅꯤꯁꯇ ꯍꯥꯞꯈ꯭ꯔꯦ
ꯍꯣꯏ ꯅꯪ ꯅꯨꯄꯥꯅ
ꯑ ꯑꯅꯤꯃꯛ ꯅꯨꯄꯥꯅꯦ ꯑꯅꯤꯃꯛꯠ ꯅꯨꯄꯥ ꯅꯪ ꯄꯝꯔꯗꯤ ꯍꯜꯂꯣ ꯁꯤ ꯑꯥ ꯑꯣꯐꯔꯤꯁꯀꯨꯝꯕꯅ ꯂꯩꯔꯝꯒꯅꯤ
ꯅꯠꯇꯦ ꯑꯩꯁꯨ ꯑꯩꯒꯤ ꯑꯉꯥꯡ ꯃꯉꯥꯡ ꯂꯩꯌꯦ
ꯏ
ꯐꯥ ꯐꯔꯁ ꯅꯨꯄꯥ ꯃꯥꯅ ꯇꯨ ꯏꯌꯥꯔ
ꯑꯥ
ꯁꯦꯀꯦꯟꯅ ꯋꯥꯟ ꯏꯌꯥꯔ ꯊꯔ ꯑ ꯑꯦꯖꯃꯟ ꯐꯣꯔꯅꯥ ꯑ ꯁꯤꯛꯁ ꯃꯟ ꯑꯗꯨꯒ ꯑꯗꯨ ꯂꯥꯁꯇꯨ
ꯑꯥ
ꯃꯥꯅ ꯉꯔꯥꯡꯅ ꯄꯣꯛꯄꯅꯦ
ꯑꯁ ꯅꯪꯗꯤ ꯑꯉꯥꯡ ꯁꯤꯛꯁ ꯃꯟꯁꯁꯨ ꯂꯩꯔꯕ ꯑꯩꯠ ꯃꯟꯁꯁꯨ ꯂꯩꯔꯕ ꯅꯪ ꯀꯔꯝꯥꯏꯅ ꯄꯣꯛꯄꯅꯦ
ꯋꯥꯏꯑꯦꯕ ꯑꯗꯨꯒꯤ ꯑꯩꯁꯨ ꯑꯉꯥꯡꯁꯨ ꯂꯩꯌꯦ ꯊꯕꯛꯁꯨ ꯆꯠꯄ ꯀꯦ ꯋꯥꯏ
ꯑꯁ ꯃꯤꯒꯤ ꯃꯤꯗꯤ ꯋꯥꯟ ꯌꯌꯥꯔ ꯚꯦꯔꯒ ꯑꯉꯥꯡ ꯄꯣꯛꯑꯦ ꯅꯪꯗꯤ ꯁꯤꯛꯁ ꯃꯟꯁ ꯂꯩꯦꯔꯒ ꯑꯉꯥꯡ ꯄꯣꯛꯄ꯭ꯔꯥ
ꯍꯣꯏ ꯑꯗꯨ ꯐꯨꯜ ꯇꯔꯝ ꯅꯠꯇꯦꯦ ꯄ ꯑꯗꯨ ꯑꯩꯒꯤ ꯑꯉꯥꯡꯗꯣ ꯑꯩꯒꯤ ꯏꯁꯇꯃꯥꯇ ꯂꯩꯕꯁꯨ ꯋꯥꯏꯑ ꯑꯗꯨ ꯑꯩꯅ ꯑꯣꯄꯔꯦꯁꯟ ꯇꯧꯈ꯭ꯔꯦ ꯍꯣꯏ ꯑꯩꯗꯤꯀꯣ ꯑꯩꯒꯤ ꯄꯨꯛꯇ ꯂꯩꯕ ꯋꯥꯗ ꯑꯗꯨꯒꯤ
ꯑꯣ ꯑ ꯁꯤ ꯊ ꯊ ꯊꯕ꯭ꯔꯥ ꯍꯧꯖꯤꯛ ꯍꯧꯖꯤꯛ ꯑꯉꯥꯡ ꯄꯣꯛꯅꯤꯡꯉꯥꯏ ꯂꯩꯔꯤꯕ꯭ꯔꯥ
ꯑꯍꯣꯏ ꯍꯧꯖꯤꯛꯁꯨ ꯄꯤꯛꯅꯤꯡꯅꯤ ꯑꯩ
ꯍꯧꯖꯤꯛꯁꯨ ꯄꯖ ꯑꯁ ꯅꯪ ꯍꯤꯗꯨ ꯄꯥꯁꯨ ꯦꯔꯥꯅꯤ
ꯈꯗꯦ
ꯅꯪ ꯅꯪꯒꯤ ꯅꯨꯄꯥꯁꯤꯦ ꯅꯕꯨ ꯌꯨꯁꯦ ꯌꯥꯝꯗꯣꯕ꯭ꯔꯥ
ꯅꯠꯇꯗ
ꯎ ꯅ ꯅꯨꯄꯥꯗꯤ ꯐꯁꯄ꯭ꯔꯥ
ꯍꯣꯏ ꯑꯩꯒꯤ ꯅꯨꯄꯥꯗꯤ ꯎ ꯃꯗꯤꯀꯣ
ꯑꯥ
ꯎꯝ ꯌꯨꯝꯗ ꯂꯩꯕꯅꯦ ꯊꯕꯛ ꯇꯧꯗꯦ ꯍꯣꯏ ꯊꯕꯛ ꯇꯧꯗꯦ ꯃꯅ ꯑꯉꯥꯡꯗꯨꯕꯨ ꯌꯦꯡ ꯑꯩꯅ ꯑꯣꯐꯤꯁ ꯆꯠꯄ
ꯎꯝ
ꯑꯣꯐꯤꯁ ꯆꯠꯄꯁꯨ ꯋꯥꯢꯗ
ꯑ ꯍꯣꯏ ꯅꯝꯒꯣ ꯋꯥꯒꯅꯤ
ꯍꯣꯏ ꯇꯀꯦ
ꯎꯝ
ꯎꯝ
ꯅꯪ ꯍꯗꯤ ꯀꯔꯤ ꯇꯧꯒꯦꯔꯥ
ꯍꯥꯏꯌꯦꯁꯨ ꯑꯣꯐꯤꯁ ꯆꯠꯀꯅꯤ ꯍꯥꯏꯗꯤ
ꯑꯣ ꯅꯪꯗꯤ ꯀꯔꯤ ꯑꯣꯐꯤꯁꯇ ꯊꯕꯛ ꯇꯧꯕ꯭ꯔꯥ
ꯗ
ꯗ
ꯍꯣꯏ
ꯕꯦꯅꯗꯤ ꯋꯥꯕ꯭ꯔꯥ
ꯋꯥꯏꯑꯦ ꯁꯥꯕꯒꯤꯅ ꯌꯥꯝ ꯁꯥꯟꯅꯩꯌꯦ ꯑꯗꯨꯒ ꯑꯩꯈꯣꯏꯒꯤ ꯕꯦꯡꯗꯨ ꯕꯦꯡꯒꯤ ꯃꯐꯝꯗꯨ ꯐꯠꯇꯦ ꯍꯥꯏꯕ ꯐꯠꯇꯦ ꯑꯗꯨꯒꯤ ꯊꯕꯛ ꯇꯧꯕꯁꯨ ꯋꯥꯏꯑꯦ ꯃꯐꯝ ꯁꯨꯐꯝ ꯐꯠꯇꯦ
ꯑꯥ
ꯇꯀꯦ
ꯅꯪꯕꯨꯗꯤ ꯅꯪꯒꯤ ꯑꯣ ꯐꯤꯁꯔꯗꯨꯅ ꯕꯣꯁꯅ ꯆꯥꯏꯕ꯭ꯔꯥ
ꯆꯩꯕꯅꯦ ꯑꯩ ꯇꯤꯅ ꯊꯦꯡꯕꯒꯤꯀꯣ ꯃꯛꯇꯦꯅꯥꯏꯕꯨ ꯆꯦ ꯏꯕꯅꯦ ꯑꯗꯨ ꯑꯩꯁꯨ ꯎꯄꯥꯏ ꯂꯩꯇꯦꯕ ꯑꯉꯥꯡ ꯂꯩꯕꯒꯤ
ꯑꯣ ꯑꯁ ꯅꯪꯁꯨ ꯊꯕꯛꯇꯗꯤꯤ ꯑꯗꯨꯝ ꯇꯧꯑꯣ ꯅꯪ ꯅꯪ ꯊꯕꯛ ꯇꯧꯇ꯭ꯔꯗꯤ ꯀꯅꯥ ꯅ ꯆꯆꯥꯕꯨꯁꯤ
ꯍꯣꯏ ꯑꯗꯨꯅꯤ ꯑꯗꯨꯒꯤ ꯑꯩꯁꯨ ꯇꯥꯎꯅꯤꯡꯗꯨꯁꯨ ꯇꯧꯋꯦ ꯑꯩꯒꯤ ꯅꯨꯄꯥꯁꯨ ꯊꯕꯛ ꯇꯧꯒꯦ ꯍꯥꯏꯔꯒ ꯑꯉꯥꯡꯅ ꯀꯅꯥꯅ ꯌꯦꯟꯈꯤꯔꯥ
ꯑꯗꯨ ꯀꯦ
ꯑꯁ ꯅꯪꯒꯤ ꯅꯨꯄꯥꯁꯨ ꯌꯥꯝ ꯐꯠꯇ꯭ꯔꯦꯅꯦ
ꯑꯗꯨꯅꯦ ꯑꯩꯒꯤ ꯅꯨꯄꯥꯗꯨ ꯑꯩꯒꯦꯅ ꯇꯥꯗ꯭ꯔꯦ
ꯑꯁ
ꯅꯪ ꯏꯅ ꯄꯇꯦ
ꯑꯁ ꯑꯩꯒꯤ ꯅꯨꯄꯥꯁꯨ ꯑꯩꯕꯨ ꯅꯨꯡꯁꯤꯗꯕꯥꯅꯥ ꯀꯣ
ꯖꯦꯜꯗ ꯂꯩꯕ
ꯑꯣ ꯑꯁ ꯉꯔꯥꯡ ꯁꯨꯝꯃꯟ ꯑꯩꯕꯨꯛ ꯐꯨꯕꯒꯤ ꯃꯥꯗꯣ ꯖꯦꯜꯗ ꯆꯪꯈ꯭ꯔꯦ
ꯑꯌꯥ ꯅꯪꯒꯤ ꯅꯨꯄꯥꯥꯏꯁꯨ ꯅꯨꯡꯁꯤꯗ
ꯑꯁ ꯀꯔꯤ ꯍꯥꯏꯁꯦꯕ ꯑꯩꯒꯤ ꯃꯄꯥꯗꯨ ꯕꯤꯍꯥꯔꯤꯅꯦꯕ
ꯑꯥ ꯑꯗꯨꯒꯤꯅꯦ ꯕꯤꯍꯥꯔꯤꯒꯤꯅꯦ
ꯍꯥꯟꯖꯤꯀꯣ ꯏꯚꯟꯁꯨ ꯏꯟꯁꯇꯒ꯭ꯔꯥꯝꯗꯒꯤ ꯊꯦꯡꯅ ꯋꯥ
ꯑ
ꯑꯗꯨꯒ ꯌꯥꯝ ꯅꯨꯡꯁꯤꯌꯦ ꯑꯩ ꯕꯨꯜꯂꯨꯅ ꯇꯣꯕꯤꯒꯤꯅꯤꯅ ꯍꯥꯏꯔꯛ ꯒ ꯀꯣ ꯌꯨꯝ ꯄꯨꯔꯛꯑꯒ ꯑꯉꯥꯡ ꯂꯩꯈ꯭ꯔ ꯃꯇꯨꯡꯗ ꯑꯩꯕꯨ ꯌꯥꯝ ꯐꯨꯑꯦꯅꯦ
ꯑꯗꯨꯗꯤ ꯑꯗꯨ ꯅꯪ ꯆꯠꯂꯣꯅ ꯆꯠꯂꯣꯅꯪ
ꯑꯁ ꯑꯩꯁꯨ ꯆꯠꯀꯦꯅ ꯈꯜꯂꯦ ꯑꯗꯨꯕꯨ ꯏꯆꯥꯁꯤꯡꯕꯨ ꯅꯨꯡꯁꯤꯔ ꯌꯥꯜꯂꯦꯕꯅꯤꯗ
ꯑꯣ ꯅꯪꯒꯤ ꯏꯆꯥꯁꯤꯡꯗꯨ ꯅꯪꯅ ꯄꯨꯔꯣ ꯑꯗꯨ ꯅꯪ ꯊꯕꯛ ꯀꯥꯎꯑꯣꯣ ꯑꯗꯨꯒ ꯃꯄꯥꯟꯗ ꯂꯩꯈ꯭ꯔꯣ
ꯑ ꯁꯖꯅ ꯐꯥꯔꯦ
ꯍꯣꯏ ꯃꯄꯥꯟꯗꯗꯤꯀꯣ
ꯑꯉꯥꯡ ꯂꯩ ꯃꯤꯁꯤꯡꯕꯨ ꯁꯦꯂꯔꯤ ꯄꯤꯕꯅꯦ
ꯑꯗꯨꯒꯤ ꯃꯄꯥꯟꯗ ꯆꯠꯈ꯭ꯔꯣꯅ
ꯑꯗꯨꯒꯗꯨꯒ ꯃꯠꯇꯕ ꯍꯔꯒꯦ ꯑꯗꯨꯗꯤ
ꯍꯣꯏ ꯑꯗꯨꯒꯣꯟ ꯑ ꯑꯩꯗꯤ ꯄꯩꯁꯥꯗꯤ ꯂꯩꯇꯦꯗ ꯑꯩꯒꯤ ꯑꯉꯥꯡꯁꯨ ꯃꯉꯥ ꯂꯩꯕꯒꯤꯅꯦ
ꯑꯣ
ꯃꯦꯅꯦꯖ ꯇꯕ ꯌꯥꯝ ꯗꯤꯐꯀꯜꯕꯅꯦ
ꯑꯣ
ꯎꯝ ꯑꯗꯨꯀꯣ
ꯑꯥ
ꯍꯤꯗꯥꯛꯒꯨꯝꯕ ꯐꯖꯅꯆ ꯆꯥꯎꯋꯣ ꯆꯥꯛꯁꯤ ꯆꯋ ꯐꯖꯅ ꯄꯣꯊꯥꯔꯣ
ꯍ ꯍꯥ
ꯎꯝ ꯅꯨꯡꯉꯥꯏꯅ ꯂꯩꯌꯣ ꯅꯪꯁꯨ
ꯑꯝ ꯑꯁ ꯍꯥꯏꯅ ꯀꯣ
ꯍꯣꯏ
ꯅꯣꯏ ꯑꯩ ꯉꯁꯤꯁꯨ ꯅꯔꯁ ꯑꯃ ꯑꯩꯕꯨ ꯍꯤꯗ ꯀꯥꯞꯄꯦꯕ
ꯑꯥ ꯍꯣꯏ ꯍꯣꯏ ꯍꯥꯏꯣ
ꯑꯗꯨꯒ ꯑꯩꯅ ꯃꯥꯅ ꯍꯟꯗ ꯀꯛꯄ ꯀꯥꯟꯗ ꯑꯩꯅ ꯅꯥꯏ ꯍꯥꯏꯕ ꯀꯥꯟꯗ ꯃꯥꯅꯏꯠ ꯆꯦꯔꯦꯒ ꯀꯣ
ꯍꯣꯏ
ꯑꯩꯗꯤ ꯍꯣꯁꯄꯤꯇꯥꯜꯗ ꯂꯩꯔꯁꯨ ꯋꯥꯔꯦ ꯌꯨꯝꯗ ꯂꯩꯔꯁꯨ ꯋꯥꯔꯦ
ꯍꯣꯏ ꯑꯩ ꯅꯔꯁ ꯈꯣꯏꯁꯨ ꯃꯤ ꯐꯠꯇꯕꯁꯨ ꯂꯩꯌꯦꯗ
ꯑꯥꯡꯁꯤꯅ ꯀꯣꯁꯤ ꯌꯥꯝ
ꯍꯣꯏ ꯐꯠꯇꯕ ꯃꯤꯅ ꯌꯥꯝ ꯐꯠꯇꯦ
ꯑꯗꯨ ꯑꯗꯨꯅꯦ
ꯎꯝ ꯍꯣꯏ ꯃ ꯍꯤꯗ ꯀꯥꯄ ꯀ ꯑꯗꯤ ꯀꯗ ꯃꯣꯏꯅ ꯆꯦꯛꯒꯤꯅꯤ ꯑꯗꯨꯅ ꯇꯞꯅ ꯇꯞꯅ ꯇꯧꯕꯤꯔꯣꯏ ꯀꯟꯅ ꯇꯧꯕꯤꯅꯤ
ꯍ
ꯑꯗꯨ ꯀ ꯀ ꯇꯁꯤ ꯅꯔ ꯈꯩꯁꯨꯣ ꯑꯗꯨ ꯅꯪ ꯂꯥꯏꯔꯤꯛ ꯇꯝꯒꯦꯔꯦ
ꯀꯔꯤ ꯍꯥꯏꯕ꯭ꯔꯥ
ꯂꯥꯏꯔꯤꯛ ꯇꯝꯒꯦꯔꯅ
ꯑꯩꯔ
ꯍꯣꯏ
ꯑꯁ ꯑꯩ ꯈꯪꯗ꯭ꯔꯦ
ꯇꯝꯃꯣꯅ ꯄꯤꯌꯦꯦ ꯄꯤꯌꯦꯦ ꯇꯝꯃꯣ ꯑꯗꯨ ꯑꯣꯖꯥ ꯇꯥꯑꯣꯣ
ꯍꯣꯏ ꯇꯧꯔꯒꯦ ꯑꯩ ꯚꯦꯠ ꯇꯧꯔꯒ
ꯍꯣꯏ ꯑꯩꯅ ꯅꯪꯕꯨ ꯅꯨꯡꯁꯤꯕꯒꯤ ꯍꯥꯏꯕꯅꯤꯀꯣ
ꯍꯣꯏ ꯑꯩꯁꯤꯗꯤ ꯑꯩꯒꯤ ꯏꯆꯥ ꯅꯨꯨꯄꯥ ꯑꯅꯤꯗꯣ ꯌꯣꯟꯊꯣꯛꯂꯒ ꯑꯩꯅꯗꯤ ꯇꯝꯔꯒꯦ
ꯑ ꯃꯠꯇꯦ ꯑ ꯌꯣꯠ ꯍꯒꯨꯅꯣ ꯅꯪ ꯨꯁꯤꯗ꯭ꯔꯥ ꯅꯪꯦ ꯑꯉꯥꯡꯕꯨ
ꯑꯩ ꯄꯩꯁꯥ ꯂꯩꯇ꯭ꯔꯦꯅꯦ ꯅꯪ ꯑꯩꯕꯨ ꯇꯥꯃꯣ ꯍꯥꯏꯕꯒꯤ
ꯎꯝ ꯅꯠꯇꯦ ꯒꯣꯕꯔꯃꯦꯟꯒꯤꯗ ꯇꯧꯋꯣ ꯒꯚꯔꯃꯦꯟꯒꯤꯗꯤꯀꯣ ꯐ꯭ꯔꯤ ꯐ꯭ꯔꯤꯅ ꯇꯧꯕꯤꯕꯅꯦ
ꯑꯣ
ꯑꯗꯨꯕꯨ ꯀꯣ
ꯑꯣ
ꯇꯧꯕꯁꯨ ꯌꯥꯝ ꯋꯥꯏꯌ‌ꯦꯗ ꯑꯉꯥꯡꯈꯣꯏꯕꯨ ꯌꯦꯡꯒꯤꯅꯤ ꯍ ꯑꯗꯨꯗ ꯁꯨꯇꯤꯁꯨ ꯂꯩꯇ‌ꯦ
ꯎꯝ
ꯊꯕꯛꯁꯨ ꯋꯥꯏꯌ‌ꯦ ꯊꯕꯛꯁꯨ ꯌꯥꯝꯃꯦ
ꯑꯗꯨꯅꯦ
ꯑꯗꯨꯀꯣ ꯅꯪ ꯎꯝ ꯅꯪꯒꯤ ꯍꯣꯕꯤꯗꯤ ꯀꯔꯤꯔꯥ
ꯑꯁ ꯑꯩꯒꯤ ꯍꯣꯕꯤꯗꯤ ꯒꯥꯔꯗꯦꯅꯤꯡ ꯇꯧꯕꯁꯨ ꯑꯩꯗꯤ ꯌꯥꯝ ꯅꯨꯡꯉꯥꯏꯌꯦ ꯅꯪꯗꯤ ꯒꯔꯗ‌ꯦꯅꯤꯡ ꯇꯧꯕ꯭ꯔꯥ
ꯑꯩꯁꯨ ꯍꯣꯏ ꯎꯝ ꯀꯤꯆꯟ ꯒꯥꯔꯗꯦꯟꯗꯤ ꯑ ꯆꯥꯎꯕ ꯅꯠꯇ‌ꯦ ꯑꯗꯨꯕꯨ ꯈꯔ ꯃꯥꯆꯥ ꯑꯃ ꯂꯩꯌꯦ
ꯑꯣ
ꯑꯗꯨ ꯅꯪ ꯑ ꯐ꯭ꯂꯥꯋꯔꯒꯨꯝꯕ ꯄꯥꯝꯕ꯭ꯔꯥ ꯍꯣꯏ
ꯆꯥꯎꯁꯨ ꯌꯥꯝ ꯄꯥꯝꯃꯦ ꯅꯪꯗꯤ ꯄꯥꯝꯕ꯭ꯔꯥ
ꯑꯩꯁꯨ ꯄꯥꯝꯃꯦ ꯑꯗꯨꯕꯨ ꯑꯩꯅ ꯐ꯭ꯂꯥꯋꯔ ꯇꯧꯕꯗꯤꯀꯣ
ꯎꯝ
ꯐꯖꯅ ꯒ꯭ꯔꯣ ꯇꯧꯗꯦ ꯑꯗꯨꯒꯤ ꯑꯩꯗꯤ ꯏꯟꯇ꯭ꯔꯦꯁꯁꯨ ꯂꯩꯇꯦ
ꯑꯣ ꯅꯪꯒꯤ ꯅꯪꯒꯤ ꯅꯨꯄꯥꯅ ꯐ꯭ꯂꯥꯔꯒꯨꯝꯕꯁꯨ ꯄꯨꯔꯛꯄꯤꯕ꯭ꯔꯥ
ꯍꯣꯏ ꯃꯔꯛ ꯃꯔꯛꯇ ꯄꯨꯔꯛꯄꯅꯦ ꯑꯗꯨꯕꯨ ꯑꯩꯅ ꯑ ꯐꯖꯟꯅ ꯄ꯭ꯂꯥꯟ ꯇꯧꯕ ꯍꯥꯏꯩꯇꯦꯕ
ꯑꯥ
ꯎꯝ ꯅꯪ ꯅꯪ ꯑꯩꯒꯤ ꯌꯨꯝꯗ ꯂꯥꯛꯑꯣ ꯑꯗꯨꯒ ꯄ꯭ꯂꯥꯟ ꯇꯧꯕꯤꯌꯣ ꯅꯪꯅ
ꯍꯣꯏ ꯑꯩ ꯌꯨꯝꯗ ꯂꯥꯛꯀꯦꯀꯣ
ꯍꯣꯏ ꯂꯥꯛꯑꯣ ꯑꯗꯨ ꯉꯥꯏꯅ ꯂꯩꯔꯣ
ꯍꯣꯏ ꯅꯪꯁꯨ ꯂꯨꯇꯝꯂꯩꯕ ꯀꯟꯗꯥ ꯑꯩꯉꯣꯟꯗ ꯀꯣꯏꯔꯛꯎ